ꯑꯩ ꯍꯧꯖꯤꯛꯤ ꯁꯦꯡꯈ꯭ꯔꯦ ꯍꯣꯏ ꯑꯗꯨꯅꯦꯕ ꯉꯥꯏ ꯊꯥꯏꯌꯦꯗꯣ ꯅꯉꯣꯟꯗꯒꯤ ꯑꯣꯏꯔꯝꯒꯅꯤ
ꯎ ꯈꯪꯗꯦ ꯏꯪꯣꯗꯔ ꯅꯠꯇ꯭ꯔꯒ ꯅꯪꯣꯗꯔ ꯈꯪꯗꯦ
ꯑꯁ ꯅꯪꯕꯨ ꯀꯃꯥꯏ ꯀꯃꯥꯏ ꯄꯥꯜꯂꯤꯒꯦ ꯅꯨꯡꯉꯥꯏꯔꯤꯕ꯭ꯔꯣ
ꯎꯝ ꯅꯨꯡꯉꯥꯏꯔꯤ ꯑꯩꯈꯣꯏꯗꯤ
ꯑꯁ ꯎꯗꯕꯁꯨ ꯀꯨꯏꯔꯦ ꯅꯪꯁꯨ ꯀꯣꯏꯔꯛꯇꯕꯁꯨ ꯑꯃꯨꯛ ꯀꯨꯏꯔꯦ
ꯑ
ꯑꯃꯨꯛ ꯀꯣꯏꯔꯛꯑꯅꯦ ꯇꯝꯄꯥꯛꯂꯣꯝꯗ
ꯀꯦ ꯆꯠꯊꫭꯛ ꯆꯖꯤꯟ ꯍꯧꯖꯤꯛꯀꯥꯟꯁꯦ ꯑꯁ ꯌꯥꯗꯅꯦꯍꯦ ꯆꯠꯊꯣꯛ ꯆꯠꯁꯤꯟꯕ
ꯑꯣ
ꯊꯕꯛꯁꯨ ꯌꯥꯝ ꯀꯟꯅ ꯁꯨꯔꯦ ꯑꯗꯣ ꯊꯕꯛ ꯊꯥꯗꯧꯔꯗꯤ ꯑꯁ ꯃꯥꯡꯉꯦꯗꯅ ꯑꯩꯈꯣꯏꯗꯤ
ꯑꯣ ꯑꯗꯨꯁꯨ ꯑꯃꯨꯛ ꯇꯧꯋꯦꯅꯦ ꯅꯪꯗꯤ ꯍꯟꯗꯛ ꯊꯕꯛ ꯌꯥꯝ ꯀꯟꯕ ꯃꯥꯜꯂꯦ ꯑꯁ ꯍꯣꯏ ꯄꯥꯎ ꯌꯥꯝ ꯇꯥꯏꯌꯦ
ꯗꯨꯀꯥꯟꯁꯨ ꯆꯂꯦ ꯕꯖꯥꯔꯁꯨ ꯆꯠꯂꯦ ꯂꯧꯁꯨ ꯆꯠꯂꯦ ꯎꯝ ꯑꯩꯒꯤ ꯁꯔꯨꯛ ꯑꯩꯒꯤ ꯁꯔꯨꯛꯇꯣ ꯁꯨꯅꯤꯡꯉꯥꯏꯁꯨ ꯂꯩꯇꯕ
ꯑꯣ ꯑꯁ ꯅꯪ ꯑꯗꯨꯗꯤ ꯑꯁ ꯌꯥꯝ ꯃꯇꯝꯁꯦ ꯌꯥꯝ ꯀꯩꯅꯣ ꯇꯧꯕ ꯃꯥꯜꯂꯦ ꯂꯩ ꯌꯥꯝꯝ ꯀꯩꯅꯣ ꯇꯧꯔꯝꯒꯅꯤ ꯑꯣ ꯌꯥꯝ ꯐꯩꯌꯦ ꯑꯗꯨꯅ ꯐꯕꯅꯦꯗ ꯑꯗꯨꯅ ꯐꯕꯅꯦ ꯁꯨꯃꯥꯏꯅ ꯇꯧꯕꯅ
ꯆꯠꯄꯗꯤ ꯆꯠꯅꯤꯡꯒꯦ ꯂꯥꯛꯄꯨꯗꯤ ꯂꯅꯤꯡꯉꯤ ꯑꯗꯨ ꯊꯕꯛꯅ ꯌꯥꯗꯕ
ꯑꯣ ꯑꯣ ꯑꯗꯣ ꯑꯩ ꯀꯩꯅꯣꯝꯃ ꯍꯪꯒꯦꯅꯦ ꯍꯔꯤ ꯊꯅꯥꯥꯁꯦ
ꯀꯔꯤꯔꯣ
ꯅꯪꯒꯤ ꯅꯪ ꯍꯟꯗꯛꯁꯦ ꯀꯃꯥꯏꯅ ꯇꯧꯕ꯭ꯔꯣ ꯍꯟꯗꯛ ꯃꯔꯛꯁꯦ
ꯀꯩꯁꯨ ꯇꯧꯗꯦ ꯁꯨꯝ ꯌꯨꯝꯗ ꯂꯩꯑ
ꯎꯝ ꯅꯪ ꯅꯨꯄꯤꯒ ꯀꯥꯏꯅꯔꯕ꯭ꯔꯣ
ꯀꯗꯥꯏꯗꯒꯤ ꯋꯥꯅꯣꯗ ꯁꯤꯗꯤ ꯃꯤ ꯁꯤꯕ ꯃꯤ ꯁꯤꯕ ꯋꯥꯅꯤ ꯍꯥꯏ ꯑꯗꯨꯗꯤ
ꯁꯦꯡꯃ ꯈꯣꯝꯂꯥꯛ ꯑꯣ
ꯌꯥꯗꯦ ꯌꯥꯗꯦ ꯅꯗꯨ ꯀꯕꯗꯤꯗꯤ ꯑꯁ ꯍꯧꯖꯤꯛ ꯀꯥꯖꯦ
ꯅꯨꯄꯤꯅꯔꯣ ꯅꯨꯄꯥꯅꯔꯣ
ꯈꯪꯗ꯭ꯔꯦꯗ ꯃꯥꯅꯔ ꯑꯩꯅꯔ ꯈꯪꯗ꯭ꯔꯦ
ꯅꯪꯅ ꯑꯣꯏꯔꯝꯒꯅꯤꯗ
ꯎꯝ ꯑꯩꯅꯔꯥ ꯅꯠꯇ꯭ꯔꯒ ꯃꯥꯅꯔꯥ ꯈꯪꯗꯦ
ꯃꯥ ꯅꯠꯇ꯭ꯔꯒ ꯃꯥꯥꯟꯅꯔꯥ
ꯈꯪꯗꯦ ꯈꯪꯗꯦ ꯊꯝꯃꯣꯏ ꯊꯝꯃꯣꯏ ꯑꯅꯤ ꯇꯤꯟꯅꯔꯦ ꯑ
ꯑꯦꯅ ꯆꯤꯡꯊꯤꯕ
ꯑꯩꯗꯤ ꯈꯪꯅꯕꯁꯨ ꯂꯩꯇ꯭ꯔꯦ ꯍꯧꯖꯤꯛꯀꯥꯟꯁꯦ
ꯇꯤꯟ ꯆꯥꯡ ꯅꯝꯕ꯭ꯔꯣ
ꯎꯝ ꯆꯪꯒ꯭ꯔꯦ
ꯑꯁ ꯌꯥꯗ꯭ꯔꯦ ꯌꯥꯗ꯭ꯔꯦ ꯌꯥꯗ꯭ꯔꯦ ꯑꯣꯏꯗ꯭ꯔꯦ ꯑꯗꯨ ꯇꯤ ꯃꯅꯝ ꯆꯦꯟ ꯃꯅꯝꯁꯨ ꯆꯦꯟꯗ꯭ꯔꯦ
ꯑ ꯃꯅꯝ ꯐꯥ ꯂꯣꯏꯗꯔ‌ꯦ ꯑꯩꯉꫭꯟꯗꯗꯤ
ꯑꯣ ꯍꯣ
ꯃꯥꯒꯤ ꯃꯥꯒꯤ ꯈꯣꯟꯖꯦꯜ ꯑꯗꯨꯒ ꯃꯥꯒꯤ ꯃꯃꯤꯡ ꯇꯥꯗ꯭ꯔꯤ ꯍꯧꯖꯤꯛ ꯀꯥꯟꯖꯤ
ꯑꯣ ꯅꯪꯅ ꯑꯃꯨꯛ ꯀꯣꯜ ꯇꯧꯁꯟꯕ ꯌꯥꯗ꯭ꯔꯣ
ꯎꯝ ꯃꯥꯅ ꯇꯧꯔꯛꯇ꯭ꯔꯗꯤ ꯑꯩꯁꯨ ꯇꯧꯔꯔꯣꯏ
ꯑꯁ ꯈꯪꯗ꯭ꯔꯦ ꯈꯪꯗ꯭ꯔꯦ ꯑꯗꯨꯗꯤ ꯅꯨꯄꯤꯅ ꯑꯣꯏꯔꯝꯒꯅꯤꯅꯦ
ꯈꯪꯗꯔꯦ ꯈꯪꯗꯔꯦ ꯃꯥꯅꯔꯥ ꯑꯩꯅꯔꯥ ꯈꯪꯗ꯭ꯔꯦ
ꯍꯟꯗꯛꯀꯥꯟꯁꯦ ꯊꯥꯖꯕ ꯃꯤꯒ ꯑꯝꯇ ꯂꯩꯇꯦꯗ
ꯊꯥꯖꯕ ꯃꯤ ꯂꯩꯇ꯭ꯔꯦ ꯍꯧꯖꯤꯛ ꯀꯥꯟꯁꯦ
ꯃꯤ ꯃꯤꯗ ꯂꯩꯕꯅꯦ ꯑꯗꯣ ꯎꯝ ꯅꯨꯄꯥ ꯃꯌꯥꯝꯅꯗꯤ ꯍꯥꯏꯌ‌ꯦ ꯑꯁ ꯅꯨꯄꯤꯁꯤꯡꯗꯤ ꯇꯤꯟ ꯆꯪꯕ ꯍꯩꯅꯧꯒ ꯃꯥꯟꯅꯕꯅꯦ ꯍꯧꯖꯤꯛ ꯌꯥꯝꯅ ꯆꯥꯡꯗꯝꯅꯔꯤ ꯁꯤꯡꯗꯣ ꯑꯩꯗꯤ ꯑꯗꯣ ꯌꯥꯅꯤꯡꯗꯦꯀꯣ
ꯍ‌ꯦ ꯅꯪꯒꯤꯗꯤ
ꯑꯩꯗꯤ ꯅꯨꯄꯥ ꯅꯣꯏꯕꯨ ꯑꯣꯏꯅ ꯍꯥꯏꯅꯤꯡꯉꯦ ꯅꫭꯏ ꯅꯣꯏꯅ ꯅꯨꯃꯤꯠ ꯌꯥꯝꯒꯦꯅ ꯌꯥꯝꯃꯒ ꯑꯃꯗ ꯑꯃꯨꯛ ꯅꯨꯄꯤꯗ ꯇꯥꯏꯅꯔꯦ ꯃꯤ ꯃꯤꯗ ꯂꯩꯕꯅꯤꯗ ꯑꯗꯨꯕꯨꯗꯤ
ꯑꯗꯨꯅꯦ ꯑꯩꯗꯤ ꯑꯗꯨꯒꯨꯝꯕꯗꯤ ꯅꯠꯇꯦ
ꯑꯗꯨ ꯑꯣꯏꯔꯁꯨ ꯑꯗꯨꯅꯦ ꯃꯤ ꯑꯃ ꯇꯧꯋꯦꯅ ꯃꯤ ꯄꯨꯂꯞ ꯄꯨ ꯇꯥꯏꯅꯕꯁꯨ ꯐꯠꯇꯕꯅꯦ
ꯎꯝ ꯑꯩꯗꯤ ꯑꯃꯈꯛꯇꯅꯦ ꯄꯤꯁ ꯑꯃꯈꯛ ꯆꯠꯄꯅꯦꯕ ꯑꯗꯣ ꯌꯥꯗꯕ ꯈꯔꯗꯤ ꯆꯥꯛꯈꯔ‌ꯦꯗꯅ
ꯀꫭꯏꯅꯔꯒ ꯀꫭ ꯑꯗ ꯃꯤ ꯑꯃ ꯈꯛꯇ ꯁꯨ ꯊꯣꯏꯕꯤꯕꯗꯣ ꯑꯁ ꯅꯨꯄꯤ ꯃꯌꯥꯗꯤ ꯁꯨꯃꯥꯏꯅ ꯇꯧꯋꯦ ꯍꯥꯏꯕꯗꯣ ꯁꯨꯃꯥꯏꯅ ꯂꯣꯏ ꯍꯥꯏꯅꯌꯦꯕ ꯑꯗꯨꯗ ꯑꯩ ꯃꯤ ꯃꯤꯗꯤ ꯂꯩꯕꯅꯦ ꯑꯩꯈꯣꯏꯁꯨ ꯆꯨꯝꯃꯦꯗ ꯍꫭꯏ ꯅꯨꯄꯥꯁꯨ ꯑꯗꯨꯃꯥꯏꯅ ꯇꯧꯋꯦ ꯍꯥꯏꯔꯒ ꯑꯃꯈꯛꯇ ꯅꯠꯇꯦ ꯃꯤ ꯃꯤꯗ ꯂꯩꯕꯅꯦꯕ
ꯎꯝ ꯎꯝ ꯍꯧꯖꯤꯛꯀꯥꯟꯁꯦ ꯑꯁ ꯅꯨꯄꯤ ꯑꯃ ꯊꯤꯔꯁꯤꯔꯅ ꯌꯦꯡꯕꯅꯦꯍꯦ
ꯊꯤꯔꯣ ꯑꯩ ꯄꯤꯔꯛꯎꫭꯔꯣ
ꯑ ꯁ ꯅꯣꯏ ꯒꯤꯔꯣꯝꯒꯤ ꯅꯨꯄꯤꯗꯗꯤ ꯂꯧꯅꯤꯡꯗꯦ
ꯑꯦ ꯃꯊꯛꯀꯤ ꯑꯣꯏꯅ ꯂꯧꯒꯦ ꯍꯥꯏꯕ꯭ꯔꯣ
ꯍꯨꯛ ꯃꯊꯛꯀꯤ ꯂꯧꯔꯔꯣꯏ ꯑꯥ ꯃꯅꯨꯡꯗꯒꯤ
ꯑꯣ ꯂꯩꯕ꯭ꯔꯥ
ꯈꯪꯗꯦ ꯂꯩꯕ꯭ꯔꯥ ꯂꯩꯇꯕ꯭ꯔꯥ ꯈꯪꯗꯦ
ꯑꯦꯁ ꯂꯩꯥꯏꯗꯤ ꯂꯩꯔꯝꯒꯅꯤꯕ
ꯎꯝ ꯂꯩꯔꯝꯗꯦꯗ
ꯑꯗꯨꯗꯤ ꯅꯪ ꯂꯩꯕꯒꯤ ꯑꯗꯨꯅꯤꯅꯦ ꯂꯩꯕꯒꯤꯅꯤꯅꯦ ꯅꯪ ꯌꯦꯡꯒꯦ ꯍꯥꯏꯔꯤꯁꯦ
ꯕꯖꯥꯔꯗ ꯑꯣꯏꯅ ꯌꯦꯡꯅꯒꯦ ꯍꯧꯖꯤꯛꯀꯥꯟꯁꯦ ꯕꯖꯥꯔꯗ
ꯑꯣꯏꯔꯔꯣꯏ ꯑꯣꯏꯔꯔꯣꯏ
ꯎꯝ
ꯑꯃꯨꯛ ꯇꯤꯟ ꯆꯪꯉꯂꯝꯒꯅꯤꯀꯣ
ꯕꯖꯥꯔꯗ ꯅꯨꯡꯇꯤꯒꯤ ꯆꯠꯄꯅꯤꯅ ꯑꯗꯨꯝ ꯌꯦꯡꯕ ꯇꯥꯔꯦ ꯑꯃ ꯐꯕ
ꯇꯤꯟ ꯑꯃꯨꯛ ꯆꯪꯂꯝꯗꯅ
ꯑꯥ ꯆꯪꯗꯕ ꯊꯝꯃꯣꯏ ꯊꯝꯃꯣꯏ ꯇꯤꯟꯅꯔꯦ ꯊꯝꯃꯣꯏ ꯃꫭꯏ ꯌꯥꯅꯔꯦꯗꯣ
ꯎꯝ ꯏꯁꯩ ꯑꯣꯏꯅ ꯏꯁꯩ ꯑꯣꯏꯅ ꯁꯛꯂꯛꯑꯣ ꯑꯗꯨꯗꯤ ꯇꯥꯒꯦ
ꯎꯝ
ꯍꯥꯏꯔꯛꯑꯣ
ꯍꯥꯖ
ꯊꯝꯃꯣꯏ ꯊꯝꯃꯣꯏ ꯇꯤꯟꯟꯅꯔꯦ ꯍꯥꯏꯕ꯭ꯔꯣ
ꯎꯝ ꯑꯗꯨꯅꯦ
ꯌꯥꯔꯣꯏꯅꯦ ꯑꯗꯨꯃꯥꯏꯅ ꯇꯧꯔꯁꯨ ꯃꯤ ꯆꯍꯤ ꯃꯔꯤ ꯃꯉꯥ ꯆꯨꯞꯅ ꯀꯣꯏꯅ ꯃꯨꯛ ꯀꯥꯏꯅꯔꯤꯁꯤꯕꯨ
ꯐꯥꯒꯤ ꯇꯧꯕꯅꯦꯍꯦ ꯂꯥꯏꯅꯥꯗꯤꯌꯀ ꯁꯨꯝ ꯅꯠꯇꯧ ꯌꯦꯡꯒꯦ ꯇꯧꯕꯅꯤꯗ
ꯑꯦ ꯑꯗꯨꯗꯤ ꯑꯃꯗꯣ ꯅꯪ ꯂꯩꯗꯤ ꯂꯩꯕ꯭ꯔꯥ
ꯎꯝ
ꯑꯦ ꯅꯍꯥꯟꯗꯤ ꯅꯪ ꯌꯥꯝ ꯅꯨꯡꯉꯥꯏꯗꯅ ꯊꯥꯒꯠꯂꯤꯗꯨꯗꯤ
ꯎꯝ ꯁꯥꯎꯅꯥꯕꯅꯦ
ꯁꯥꯎꯅꯕ
ꯎꯝ
ꯑꯃꯨꯛ ꯀꯧꯅꯔꯕ꯭ꯔꯣ
ꯎꯝ ꯀꯧꯅꯈ꯭ꯔꯦ ꯍꯧꯖꯤꯛꯇꯤ ꯑꯃꯨꯛꯇꯤ ꯄꯥꯎ ꯍꯣꯅꯔꯛꯑꯦ
ꯑꯃꯨꯛ ꯁꯥꯎꯍꯜꯂꯨꯔꯣ
ꯑꯦ ꯁꯥꯎꯍꯜꯂꯁꯨ ꯍꯧꯖꯤꯛꯗꯤ ꯁꯥꯎꯔꯔꯣꯗ
ꯏꯁ ꯏꯁ
ꯐꯥꯎꯅꯥꯗꯕ
ꯊꯥꯖꯗ꯭ꯔꯦꯗ
ꯎꯝ ꯐꯖꯔꯔꯣꯏ ꯅꯣꯏꯗꯤ ꯅꯨꯃꯤꯠ ꯃꯥꯛꯅ ꯎꯗ꯭ꯔꯗꯤ ꯊꯥꯖꯔꯔꯣꯏ
ꯍꯧꯖꯤꯛꯃꯛ ꯅꯪ ꯅꯅꯞ ꯊꯣꯛꯑꯒ ꯀꯞꯅꯤꯡꯕ꯭ꯔꯥ
ꯑ ꯀꯞꯂꯔꯣꯏ ꯃꯤꯠꯀꯤ ꯄꯤ ꯇꯤ ꯃꯤꯠ ꯃꯤꯠꯀꯤꯄꯤꯁꯦ ꯌꯥꯝ ꯇꯥꯡꯉꯦ ꯍꯧꯖꯤꯛꯀꯥꯟꯁꯦ
ꯑꯗꯨꯅꯦ ꯅ ꯅꯞꯊꯑꯒ ꯀꯞꯅꯤꯡꯕ꯭ꯔꯥ ꯅꯪ ꯍꯧꯖꯤꯛ
ꯎꯝ ꯀꯅꯤꯡꯉꯦ ꯃꯤꯠꯀꯤ ꯄꯤ ꯇꯥꯡꯕꯅꯤꯅ
ꯀꯌꯥꯝ ꯇꯥꯡꯕꯕꯨ ꯏꯔꯥꯏꯔꯥꯏꯅ ꯀꯨꯝꯕ ꯌꯥꯕꯗꯨꯕꯨ
ꯇꯥꯡꯍꯦ ꯂꯥꯛꯅꯤ ꯑꯍꯨꯝ ꯇꯥꯡꯍꯦ ꯁꯤꯗꯤ
ꯑꯦ ꯀꯩꯁꯨ
ꯗ꯭ꯔꯣꯞ ꯑꯃꯗ ꯗ꯭ꯔꯣꯞ ꯑꯃꯗ ꯑꯁ ꯂꯥꯛ ꯑꯃ ꯂꯥꯛ ꯑꯃ ꯅꯤꯅꯦꯍꯦ
ꯏꯁ
ꯑꯁꯦꯡꯕꯅꯤꯗ ꯅꯣꯏꯗꯤ ꯊꯥꯖꯔꯔꯣꯏꯗ ꯅꯣꯏꯗꯤ ꯊꯥꯖꯔꯔꯣꯏꯗ ꯑꯩꯈꯣꯏ ꯑꯩꯈꯣꯏꯗꯤ ꯑꯁ ꯌꯥꯝ ꯈꯪꯈ꯭ꯔꯦ
ꯎꯝ ꯃꯥꯗ꯭ꯔꯦ ꯍꯧꯖꯤꯛ ꯑꯩ ꯂꯥꯁꯇ ꯑꯃꯨꯛꯀꯣ ꯑꯩꯅ ꯇꯧꯔꯛꯑꯗꯤ ꯅꯪ ꯎꯝ ꯐꯖꯔꯅꯤ ꯅꯨꯃꯤꯠꯀ ꯄꯣꯝꯈꯩ
ꯀꯩꯁꯨ ꯇꯧꯔꯦ ꯍꯧꯖꯤꯛꯇꯤ ꯎꯝ ꯃꯥꯗꯤ ꯕꯖꯥꯔꯗ ꯂꯩꯕꯅꯤꯅ ꯃꯄꯥꯒ ꯂꯩꯕꯅꯤꯅ
ꯑꯣ ꯅ ꯃꯄꯥꯟ ꯂꯝꯗ ꯂꯩꯌꯦ ꯍꯥꯏꯕ ꯅꯠꯇ꯭ꯔꯣ
ꯎꯝ ꯃꯨꯛ ꯍꯜꯂꯛ ꯑꯦ ꯃꯥꯒꯦ ꯃꯥꯒꯤ ꯃꯆꯦ ꯃꯅꯥꯛꯇ ꯆꯠꯄꯅꯤꯗ ꯃꯆꯦꯗꯣ
ꯑꯥ
ꯑꯉꯥꯡ ꯄꯣꯛꯇꯕ ꯑꯗꯨꯅ ꯁꯦꯝꯕ
ꯑꯣ꯫
ꯑꯗꯨꯅ ꯒꯨꯍꯥꯇꯤꯗ ꯆꯠꯄ ꯑꯗꯣ ꯖꯅꯋꯥꯔꯤ꯫ ꯖꯅꯋꯥꯔꯤꯗꯔ ꯐꯦꯕꯋꯥꯔꯤꯗꯔ ꯂꯥꯛꯑꯦ ꯃꯨꯛ ꯀꯥꯗꯣ꯫ ꯃꯆꯦꯁꯨ꯫ ꯑꯉꯥꯡ ꯅꯨꯄꯤ ꯐꯖꯕ ꯄꯣꯛꯈ꯭ꯔꯦ ꯍꯧꯖꯤꯛꯇꯤ꯫ ꯆꯍꯤ ꯊꯥ ꯑꯅꯤ ꯐꯥꯗꯧꯔꯦ꯫
ꯐꯩꯅꯦ ꯑꯗꯨꯗꯤ꯫
ꯎ ꯅꯨꯄꯥꯁꯨ ꯍꯧꯖꯤꯛ ꯉꯁꯥꯏ ꯃꯁꯥ ꯉꯝꯗꯦ꯫ ꯗꯦ ꯍꯥꯏꯕꯒꯤ ꯑꯗꯣ ꯗꯣꯛꯇꯔ ꯕꯖꯥꯔꯗ ꯂꯩꯌꯦ꯫ ꯃꯄꯥꯒ ꯃꯥꯒꯤ ꯃꯤꯌꯥꯝꯕꯒ ꯃꯥ꯫ ꯃꯥꯒ ꯎꯝ꯫ ꯐꯣꯟꯗꯤ ꯅꯨꯡꯇꯤꯒꯤꯗꯤ ꯇꯧꯏ ꯑꯩꯈꯣꯏꯗꯤ꯫
ꯏꯁ꯫
ꯑꯗꯣ ꯋꯥꯔꯤꯗ ꯁꯥꯟꯅꯗꯕ ꯎ ꯆꯥꯛꯄꯅꯦ ꯅꯣꯏ꯫ ꯅꯣꯏ ꯌꯥꯝ ꯆꯥꯛꯔꯝꯒꯅꯤ꯫ ꯑꯗꯣ ꯍꯣꯔꯦꯟ ꯍꯌꯦꯡ ꯑꯃꯛ ꯍꯜꯂꯛꯀꯦ ꯍꯥꯏ꯫
ꯃꯇꯣꯟ ꯄꯤꯔꯛꯄ ꯀꯥꯎꯒꯅꯤ ꯀꯣ꯫
ꯕꯔꯇꯣꯟ ꯀꯦꯔꯤ ꯀ꯭ꯔ ꯇꯋꯥꯔ ꯌꯦ ꯀꯣꯏꯗꯦ꯫ ꯀꯗꯥꯏꯗꯒꯤ ꯕꯔꯇꯣꯟꯅꯣꯗ꯫ ꯎꯝ ꯆꯦꯟ ꯆꯣꯡꯕꯗꯤ ꯌꯥꯗꯦꯍꯦ ꯑꯩꯏꯗꯦ꯫
ꯀꯔꯤ ꯇꯧꯗꯦꯕ ꯑꯗꯨꯗꯤ꯫
ꯎꯝ ꯑꯍꯥꯟꯂꯃꯟ ꯁꯤꯒꯣ꯫
ꯑꯥ꯫
ꯀꯧꯔꯒ ꯑꯗꯨꯝ ꯄꯔꯊꯅꯥ ꯇꯧꯔꯒ ꯑꯗꯨꯝ꯫ ꯌꯥꯅꯕꯅꯦ ꯂꯣꯏꯁꯤꯟꯒꯗꯕ꯫ ꯑ ꯑꯗꯨꯅ ꯌꯥꯔꯦ꯫
ꯌꯥꯔꯣꯏ ꯌꯥꯔꯣꯏ꯫
ꯆꯦꯟ ꯆꯣꯡꯕꯗꯤ ꯑꯦꯁ ꯑꯆꯥꯔꯖꯀꯤꯗꯁꯨ꯫ ꯑꯗꯨꯒ ꯀꯛꯏꯗꯨꯗꯤ꯫
ꯎꯝ ꯑꯗꯨ ꯑꯣꯏꯔꯁꯨ ꯇꯧꯔꯗꯤ ꯐꯖꯅ ꯆꯥꯎꯅ ꯇꯧꯕꯅꯦ꯫
ꯎꯝ ꯃꯤ ꯃꯃꯥꯡꯗ ꯏꯀꯥꯏꯍꯦ ꯁꯤꯗꯤ꯫ ꯎꯝ ꯃꯤ ꯃꯥꯃꯥꯡꯗ ꯏꯀꯥꯏꯌꯦ꯫
ꯔꯨꯅꯨ ꯏꯀꯥꯏꯔꯨꯅꯨ꯫
ꯈꯣꯏꯗꯤ ꯀꯥꯏꯑꯌꯦ ꯈꯣꯏꯗꯤ ꯀꯥꯏꯑꯦ꯫ ꯅꯣꯏꯗꯤ ꯏꯀꯥꯏꯔꯔꯣꯏ ꯅꯣꯏꯗꯤ ꯑꯗꯨꯝ ꯇꯧꯅꯦ ꯑꯩꯈꯣꯏ꯫ ꯉꯝꯅꯕ ꯍꯣꯠꯅꯒꯦꯅꯦ꯫
ꯑꯩ ꯑꯩꯁꯨ ꯇꯜꯂꯦꯗ ꯏꯀꯥꯏꯌꯦ꯫ ꯎꯝ ꯎꯝ꯫
ꯑꯦꯁ ꯏꯀꯥꯔꯅꯨ ꯍꯦ ꯅꯣꯏꯒꯤ ꯅꯣꯏꯣꯏ꯫ ꯆꯦꯟ ꯆꯣꯡꯕ ꯅꯠꯇꯕ ꯑꯗꯣ꯫ ꯑꯍꯜ ꯂꯃꯟꯁꯤꯡ ꯌꯥꯟꯅꯅꯥꯔꯒꯀꯣ ꯑꯗꯣ꯫ ꯆꯥꯎꯅ꯫ ꯇꯧꯕ ꯖꯥꯠꯗꯣ ꯑꯗꯨꯝ ꯇꯧꯋ ꯑꯩꯈꯣꯏ ꯉꯝꯅꯕ ꯑꯩ ꯉꯝꯅꯕꯗꯣ ꯅꯪꯒꯤ꯫ ꯇꯔꯥꯒꯨꯝꯕ ꯀꯨꯟꯒꯨꯝꯕꯗꯨ꯫
ꯏ ꯁꯤ ꯁꯤꯁꯤ꯫
ꯑꯁ ꯑꯗꯨꯅꯦ ꯀꯨꯟ꯫ ꯇꯔꯥꯒꯨꯝꯕ ꯀꯨꯟꯒꯨꯝꯕ ꯄꯣꯠ ꯆꯩꯗꯣ ꯂꯩꯕꯤꯒꯦ ꯍꯥꯏꯕꯅꯤꯗ꯫
ꯑꯩ ꯑꯁꯦꯡꯕꯩꯔꯣ ꯑꯩꯗꯤ ꯀꯥꯎꯔꯨꯔꯣꯏꯀꯣ꯫
ꯇꯔꯥꯒꯨꯝꯕꯗꯨꯗꯤ ꯌꯥꯔꯅꯤꯗ ꯇꯔꯥ ꯃꯉꯥ꯫
ꯎ ꯑꯗꯨ ꯑꯣꯏꯔꯁꯨ ꯅꯪꯅ ꯍꯥꯏꯗꯣꯛꯄꯗꯣ ꯑꯩꯗꯤ ꯑꯃꯨꯛ ꯀꯥꯎꯔꯔꯣꯏ
ꯑꯥ ꯑꯥ ꯀꯥꯎꯒꯅꯨ ꯀꯥꯎꯒꯅꯨ ꯑꯩꯉꯣꯟꯗ ꯑꯗꯨꯝ ꯅꯤꯡꯁꯤꯡꯂꯛꯑꯣ ꯅꯪꯅ ꯍꯦꯛ ꯑꯗꯨꯝ ꯇꯧꯒꯅꯦ ꯁꯤꯒꯤ ꯅꯨꯃꯤꯠꯇ ꯁꯤꯒꯤ ꯆꯍꯤꯗ ꯑꯗꯨꯝ ꯍꯥꯏꯔꯗꯤꯦꯀꯣ ꯅꯤꯡꯁꯤꯡꯂꯛꯑꯣ ꯍꯥꯏꯕꯤꯔꯛꯑꯣ ꯑꯗꯣ ꯑ
ꯍꯣꯏ ꯑꯩꯒꯤ ꯑꯗꯨꯕꯨꯗꯤ ꯍꯥꯏꯈꯤꯅꯤ ꯑꯗꯨꯕꯨ ꯅꯪꯒꯤꯅ ꯇꯨꯗꯨꯅ ꯌꯥꯔꯛꯇ꯭ꯔꯗꯤ
ꯎꯝ ꯌꯥꯔꯀꯅꯤꯗ
ꯑꯗ ꯀꯔꯤ ꯅꯪ ꯀꯔꯤ ꯃꯔꯤ ꯃꯇꯥ ꯊꯣꯛꯀꯦ ꯍꯥꯏꯔꯗꯤ
ꯍꯥꯥ
ꯅꯪ ꯑꯗ ꯅꯪ ꯅꯨꯇꯨꯅ ꯀꯔꯤ ꯃꯔꯤ ꯃꯇꯥ ꯊꯣꯛꯀꯦ ꯍꯥꯏꯔꯗꯤ ꯅꯪ ꯀꯔꯤ ꯈꯨꯝꯗꯣꯏꯕ
ꯑꯩꯣꯏ ꯑꯩꯈꯣꯏꯒꯤ ꯏꯆꯟꯁꯤꯡꯅꯤꯅ ꯍꯥꯏꯔꯗꯤ ꯀꯩꯁꯨ ꯇꯥꯔꯔꯣꯏꯅ
ꯑꯣꯏꯔꯣꯏꯗꯕ
ꯑꯩꯈꯣꯏꯒꯤ ꯏꯆꯟꯁꯤꯡꯅꯦ ꯍꯥꯏꯔꯗꯤ ꯑꯗꯣ ꯀꯩꯁꯨ ꯇꯧꯔꯣꯏꯦ
ꯑꯣꯏꯕ꯭ꯔꯥ ꯑꯣꯏꯗꯕ꯭ꯔꯥ ꯌꯦꯡꯉꯁꯦ ꯑꯗꯨꯗꯤ ꯄꯤꯕ꯭ꯔꯥ ꯄꯤꯗꯕ꯭ꯔꯥ ꯄꯤꯕ꯭ꯔꯥ ꯄꯤꯗꯕ꯭ꯔꯥ ꯌꯦꯡꯕ ꯇꯥꯔꯦꯗꯅ
ꯑ ꯌꯦꯡꯉꯣ ꯌꯦꯡꯉꯣ
ꯀꯟꯅ ꯌꯦꯡꯅꯔꯁꯤ ꯌꯦꯡꯅꯔꯁꯤ
ꯎꯝ ꯑꯗꯨꯝ ꯌꯦꯡꯅꯔꯁꯦ ꯑꯗꯣ ꯑꯗꯤ ꯍꯥꯏꯕꯤꯔ ꯑꯣ ꯀꯥꯎꯒꯅꯤ
ꯍꯣꯏ
ꯆꯥꯎꯥꯎꯔꯗꯤ ꯂꯣꯏꯔꯦ ꯁꯣꯏꯔꯦ ꯂꯣꯏꯅꯃꯛ
ꯑꯗꯨꯅꯦ
ꯑꯩꯅ ꯑꯦꯔꯦꯟꯖ ꯇꯧꯕꯁꯤꯡꯗꯣ ꯑꯁ ꯂꯣꯏꯅ ꯁꯣꯏꯔꯅꯤ
ꯑꯩꯗꯤ ꯃꯇꯝꯗꯣ ꯌꯧꯅꯤꯡꯈ꯭ꯔꯦꯗ
ꯑꯥ ꯌꯥꯝꯅꯤꯡ ꯌꯥꯝꯅꯤꯡꯔꯝꯒꯅꯤ
ꯅꯪꯅ ꯍꯧꯖꯤꯛ ꯍꯥꯏꯕꯒꯤ ꯑꯩꯗꯤ ꯀꯥꯎꯔꯔꯦ ꯅꯪꯉꯣꯟꯗ ꯠꯇ ꯋꯥꯣꯟ ꯄꯤꯔꯛꯑꯅꯤ ꯁꯣꯏꯗ꯭ꯔꯦ